ꯞ
ꯇꯔꯔꯕ
ꯋꯥꯔꯦ
ꯍꯧꯖꯤꯛꯀꯤꯗꯣ ꯄꯨꯡ ꯐꯥꯗꯦ ꯃꯊꯟꯇ ꯆꯠꯈꯤ ꯀꯩꯁꯨ ꯇꯧꯔꯣ ꯗꯖꯥꯔ
ꯀꯩꯝ ꯇꯧꯔꯦꯗ ꯑꯗꯨꯅꯦ ꯑꯩꯅ ꯁꯣꯝꯗ ꯋꯥ ꯑꯃ ꯀꯔꯤꯅꯣꯃ ꯉꯥꯡꯉ ꯂꯩꯌꯦꯕ ꯑꯗꯨꯀꯥꯟꯗ ꯅꯪꯒꯤꯗꯣ ꯇꯠꯈ꯭ꯔꯕ ꯋꯥꯅꯦ
ꯈꯪꯉ ꯇꯦ
ꯑꯩ ꯍꯧꯖꯤꯛ ꯑꯃ ꯀꯣꯐꯤ ꯄꯥꯝꯃꯦ ꯀꯣꯐꯤ ꯑꯃ ꯑꯃ ꯀꯔꯤ ꯏꯁꯇꯔꯟ ꯕ꯭꯭ꯂꯌꯨꯗꯣ
ꯎꯍ
ꯆꯪꯕ꯭ꯔ
ꯈꯪꯒꯦ
ꯁꯨꯃꯥꯏ ꯏꯟꯁꯇꯥꯗꯒ ꯇꯧꯕ ꯃꯅꯤꯄꯨꯔꯒꯤ ꯇꯧꯕꯗꯣ ꯑꯗꯨꯗꯣ ꯑꯩ ꯇ꯭ꯔꯥꯏ ꯇꯧꯅꯤꯡꯉꯦ ꯑꯗꯨ ꯑꯗꯨꯝ ꯃꯃꯜꯗꯨꯁꯨ ꯌꯥꯏ ꯈꯜꯂꯦꯕ ꯍꯟꯗ꯭ꯔꯦꯠ ꯒ꯭ꯔꯥꯝꯗꯅꯦ ꯂꯨꯄꯥ ꯆꯅꯤ ꯑꯣꯏꯌꯦꯕ ꯅꯦꯁ ꯀꯦꯐꯤꯒꯨꯝꯕꯗꯣ ꯑꯗꯨꯝ ꯍꯟꯗ꯭ꯔꯦꯠꯇ ꯇꯨ ꯍꯦꯟꯕ ꯊ꯭ꯔꯤ ꯐꯤꯐꯇꯤ ꯑꯗꯨꯃꯥꯏꯅ ꯀꯩꯅꯣꯝ ꯂꯩꯕꯅꯦꯕ
ꯌꯥꯏ ꯀ
ꯎꯝ ꯑꯗꯨꯒꯤ ꯇ꯭ꯔꯥꯏ ꯇꯧꯅꯤꯡꯕ ꯍꯥꯏ ꯇꯥꯔꯦ ꯃꯅꯤꯄꯨꯔꯗꯒ ꯑꯣꯏꯕꯗ ꯑꯩꯗꯣ ꯑꯩ ꯍꯧꯖꯤꯛꯀꯥꯟꯗꯤ ꯑꯩꯒꯤ ꯀꯣꯐꯤ ꯊꯛꯇ꯭ꯔꯗꯤ ꯈꯪꯉꯦꯗꯅꯀꯣ
ꯕ꯭ꯂꯦꯛꯀꯣꯚ
ꯍꯣꯏ ꯂꯩꯥꯏꯅꯥ ꯑꯃꯅꯤ ꯁꯤꯁꯨ
ꯎꯝ ꯁꯣꯏꯔꯣꯏ
ꯁꯣꯏꯔꯣꯏ ꯑꯩ ꯑꯩ ꯑꯃꯨꯛ ꯃꯨꯛ ꯁꯤꯗꯧꯁꯨ ꯃꯥꯟꯁꯤꯜꯂꯛꯦꯕ ꯀꯨꯣꯛ ꯑꯁꯦ ꯑꯩ ꯀ ꯃ ꯌꯥꯝ ꯆꯤꯛꯈꯠꯂꯛꯄꯗ꯫
ꯇꯨꯝ ꯌꯥꯗꯗꯅ
ꯊꯣꯛꯀ ꯁꯤꯗꯣꯛꯈ꯭ꯔꯕ
ꯃꯔꯔꯛ ꯑꯃ ꯑ ꯅꯨꯡꯗꯥꯡ ꯋꯥꯏꯔꯝ ꯊꯣꯛꯑ ꯊꯣꯛꯑꯒ ꯀꯣꯜ ꯀꯣꯐꯤ ꯀꯣꯐꯤ ꯑꯃꯃꯝ ꯑꯗꯨꯝ ꯊꯛꯄꯒꯤ ꯑꯍꯤꯡ ꯑꯍꯤꯡꯗ ꯂꯥꯏ ꯁꯥꯕ ꯌꯥꯎꯈ꯭ꯔꯦ
ꯇꯧ
ꯑꯍꯤꯡꯗ ꯑꯍꯤꯡꯗ ꯊꯕꯛ ꯂꯩꯃꯜꯂꯛꯇꯕꯩ ꯆꯥ ꯂꯣꯡ ꯈꯠꯂ ꯊꯛꯀꯠꯄꯅꯤꯗꯅ
ꯅꯪꯒꯤ ꯔꯨꯝꯃꯦ ꯑꯗꯨ ꯂꯩꯔꯤꯕꯣ
ꯂꯩꯕꯤ
ꯃꯃꯥ ꯊꯥꯡ ꯑꯃꯈꯛ ꯍꯥꯏꯔꯝꯗꯥꯏꯅꯦ
ꯑ ꯃꯥ ꯑꯦꯛꯖꯥꯝ ꯂꯣꯏꯗ꯭ꯔꯤꯕ ꯑꯗꯨꯒꯤ ꯂꯩꯕ
ꯍꯨꯝ
ꯎ
ꯑ ꯑ ꯑ ꯑ ꯑꯁꯤ ꯑꯩꯅ ꯍꯧꯖꯤꯛ ꯇꯧꯔꯤꯁꯦ ꯎꯝ ꯑ ꯏ ꯀ ꯖꯕ ꯆꯠꯈꯤꯗꯨꯅꯦꯕ ꯀꯩꯒꯤ
ꯆꯦꯛ ꯇꯧꯕ ꯃꯤꯅ
ꯑꯣ ꯑꯩꯈꯣꯏꯅ ꯇꯧꯗ ꯑꯣ ꯑꯩꯅ ꯍꯥꯟꯅꯦ ꯅꯪꯒꯤ ꯍꯥꯏꯕꯗ ꯍꯥꯏꯕꯤꯔꯛꯀꯦꯕ ꯈꯪꯕ꯭ꯔꯥ ꯑꯨꯝ ꯅꯪꯒ ꯅꯪꯒꯤ ꯅꯃꯥꯟꯅꯕꯤꯗꯨꯒ ꯋꯔꯤ ꯁꯅꯕꯗꯣ
ꯑ
ꯑꯗꯨꯅꯦ ꯅꯪꯅ ꯑꯁ ꯃꯥꯅ ꯂꯝ ꯅꯨꯡꯗꯣ ꯈꯔ ꯀꯣꯏꯊꯣꯛꯁꯤꯔ ꯈꯣꯠꯁꯤꯔꯥ ꯀꯥꯏꯅ ꯍꯥꯏꯕ ꯃꯥꯜꯂꯦꯕ ꯃꯀꯣꯛ ꯈꯔ ꯌꯥꯡꯅꯤꯡꯉꯦ ꯀꯥꯏꯅ
ꯑꯥ
ꯋꯥꯔꯤꯗꯀꯣ ꯑꯗ ꯅꯪꯅ ꯍꯣꯏ ꯅꯪꯁꯤꯅꯣ ꯌꯥꯝꯅ ꯑꯦꯗꯚꯥꯏꯖꯔꯤ ꯁꯤꯒꯤꯤ ꯇꯥꯏꯗꯒꯗꯦꯅ ꯆ ꯏꯩꯅ ꯍꯥꯄꯗ ꯏꯣꯡꯉꯗ
ꯋꯥ ꯌꯥꯝ ꯅꯣꯛꯅꯤꯡꯉꯦꯕ ꯎꯝ
ꯃꯧꯒ ꯁꯥꯔꯀꯥꯟ ꯁꯥꯟꯅꯈ꯭ꯔꯕꯅꯤ
ꯑꯩꯅꯥ ꯉꯥꯡ ꯉꯥꯡꯉꯤꯁꯤ ꯑꯦꯀꯣ ꯆꯠꯂꯦ ꯑꯩꯉꯣꯟꯗ ꯍꯜꯂꯛꯑꯦ ꯑꯩꯉꯣꯟꯗ ꯍꯜꯂꯛꯑꯦꯕ
ꯀꯔꯤꯒꯤ ꯑꯣꯏꯖꯅꯣ
ꯈꯪꯗꯦ
ꯑꯩꯗꯤ ꯄꯩꯁꯥꯥꯁꯦ ꯆꯪꯅꯤꯡ__ ꯂꯣꯏ ꯇꯧꯕ ꯂꯣꯏꯕꯒ ꯊꯥꯛ ꯊꯥꯛ ꯆꯪꯉꯥꯗꯤ ꯅꯨꯡꯉꯏꯗꯧꯅꯦ ꯄꯩꯁꯥ ꯇꯥꯅꯦ ꯑꯩꯅ ꯆꯪꯍꯟꯅꯤꯡꯉꯤꯁꯤ ꯄꯩꯁꯥ
ꯑꯩꯁꯨ ꯁꯤꯒꯤꯁꯦ ꯑꯍꯥꯟꯕꯗ ꯀꯣꯜ ꯇꯧꯕꯒꯤ ꯈꯔ ꯐꯪꯈ꯭ꯔꯦ ꯑꯗꯨꯗꯨꯒ ꯇ꯭ꯔꯥꯟꯁꯀ꯭ꯔꯤꯞꯁꯟꯒꯤ ꯑꯃꯨꯛ ꯈꯔ ꯐꯪꯒꯔꯦ
ꯅꯪꯅ ꯑꯃꯨꯛꯀꯤ ꯂꯨꯄꯥ ꯆꯥꯝꯃꯉꯥꯗꯣ ꯑꯦ ꯆꯥꯝꯃꯉꯥꯔ ꯂꯤꯁꯤꯡꯒ ꯍꯦꯟꯕ ꯐꯪꯕꯗꯣ ꯂꯤꯁꯤꯡ ꯑꯃꯒ ꯆꯍꯨꯝꯃꯨꯛ ꯑꯩꯉꯣꯟꯗ ꯊꯥꯔꯛꯈꯤꯕ ꯑꯗꯨꯗꯣ ꯀꯩꯒꯤꯅꯣ
ꯇ꯭ꯔꯥꯟꯁꯀ꯭ꯔꯤꯞꯁꯟꯒꯤ
ꯑꯗꯨ ꯅꯪꯗꯤ ꯇꯧꯕ ꯂꯣꯏꯈ꯭ꯔꯒ ꯅꯨꯃꯤꯠ ꯀꯌꯥꯅꯤꯃꯨꯛꯀꯤ ꯃꯇꯨꯡꯗꯅꯣ ꯍꯥꯏꯕ ꯑꯗꯨ ꯐꯪꯉꯤꯅꯣ
ꯑꯗꯨꯗꯤ ꯀꯨꯏꯍꯧꯗꯤꯌꯦ ꯑꯗꯨꯗꯤꯅꯦ ꯇꯧꯔꯤꯀꯥꯟꯗ ꯆꯦꯛ ꯂꯣꯏꯗ꯭ꯔꯤ ꯀꯥꯟꯗ ꯑꯗꯨꯝ ꯆꯪꯉꯛꯑꯦꯕ
ꯑꯁ ꯑꯩꯅꯕꯨ ꯌꯥꯎꯔꯗꯤ ꯁꯨꯃꯥꯏ ꯀꯨꯏꯅ ꯆꯪꯉꯅꯤ
ꯑꯥ ꯍꯧꯖꯤꯛꯀꯥꯟꯁꯦ ꯌꯥꯝꯁꯨ ꯐꯖꯅꯤꯡ
ꯋꯥꯈꯜꯁꯦ ꯋꯥꯈꯜꯁꯤꯅ ꯈꯜꯂꯛꯄꯗ ꯑꯩꯅ ꯍꯥꯟꯅ ꯁꯨꯃꯥꯏꯅ ꯄꯩꯁꯥ ꯈꯥꯥ ꯈꯛ ꯆꯪꯕ ꯍꯧꯔꯛꯄꯗꯣ ꯑꯩꯅ ꯀꯔꯤ ꯇꯧꯋꯤ ꯈꯪꯕ ꯑꯩꯅ ꯋꯤꯁꯂꯤꯁꯤꯗ ꯍꯥꯞꯄ ꯄꯣꯠ ꯆꯩꯁꯤꯡꯁꯦ ꯀꯥꯔꯠꯇ ꯂꯣꯏ ꯍꯥꯞꯆꯤꯜꯂꯒ ꯄꯩꯁꯥ ꯀꯌꯥ ꯊꯥꯏ
ꯑꯗꯨꯏ ꯄꯩ ꯁꯥꯗꯣ ꯌꯧꯗ꯭ꯔꯤꯕꯧ ꯇꯥꯟꯁꯜꯂꯣ
ꯄꯨꯟꯁꯤꯁꯦ ꯌꯥꯝ ꯇꯜꯛꯑ‌ꯦ ꯑꯩ ꯅꯍꯥꯟꯗꯩꯔꯥ ꯀꯩꯅꯣꯝꯃ ꯀꯨꯏꯔꯦ ꯑꯩ ꯇꯧꯈꯤꯗꯕ ꯇꯧꯅꯤꯡꯗꯕꯒꯤ ꯑꯩꯅꯦ ꯑꯗꯨꯒ ꯁꯤ ꯇꯧꯕꯒꯤ ꯑꯗꯨꯝ ꯌꯦꯡꯁꯤꯜꯂ ꯂꯩꯕꯗꯣ ꯅꯪ ꯅꯞ ꯀꯣꯛ ꯅꯃꯤꯠ ꯆꯤꯛꯇꯕ꯭ꯔꯥ
ꯇꯧꯋꯦ
ꯌꯥꯝꯅ ꯋꯥꯏꯑꯦꯕ ꯃꯤꯠꯀ ꯀꯣꯛꯀꯗꯣ ꯈꯪꯕ꯭ꯔꯥ ꯑꯗꯨꯒꯤ ꯑꯩ ꯑꯩ ꯌꯥꯝ ꯉꯝꯗꯦꯕ
ꯑꯩꯁꯨ ꯄꯥꯛ ꯇꯧꯗꯕ ꯀꯨꯏꯔꯦꯗ ꯅꯍꯥꯟ ꯍꯥꯏꯐꯦꯠ ꯈꯔ ꯇꯧꯔꯝꯃꯦ ꯑꯗꯨꯗꯨꯒ ꯃꯣꯏ ꯍꯧꯖꯤꯛ ꯌꯥꯈꯤꯗ꯭ꯔꯦꯗꯅ
ꯑꯩ ꯈꯪꯗꯦ ꯌꯥꯗꯕꯗꯨꯁꯨ ꯑꯩ ꯌꯦꯡꯗꯦ ꯅꯍꯥꯟꯒꯤ ꯇꯥꯛꯁ ꯌꯥꯔꯤꯉꯩꯒꯤꯗꯣ ꯑꯗ ꯇꯥꯛꯁ ꯂꯩ ꯒꯤꯅꯦ ꯑꯗꯨꯐꯧꯗ ꯑꯩꯅ ꯂꯣꯏꯁꯤꯟꯗꯦ
ꯑꯩꯌꯨ ꯅꯍꯥꯟ ꯃꯤꯟꯇ꯭ꯔꯥꯗ ꯃꯤꯟꯇ꯭ꯔꯥꯗ ꯍꯥꯞꯄ ꯌꯥꯕ ꯃꯈꯩ ꯍꯥꯞꯆꯤꯜꯂ ꯌꯦꯡꯉꯦ ꯃꯉꯥꯃꯨꯛꯇꯤ ꯇꯥꯍꯧꯕꯅꯦ
ꯏꯕꯦꯝꯃ ꯁꯤ ꯏꯕꯥꯅꯤ ꯈꯛꯇ ꯅꯠꯇꯦ ꯑꯃꯗꯨꯁꯨ ꯈꯪꯕ꯭ꯔꯥ ꯑꯃ ꯅꯨꯄꯥꯗꯨꯁꯨ ꯃꯥꯁꯨ ꯇꯧꯋꯤ ꯈꯪꯕ꯭ꯔ ꯃꯗꯨ ꯈ꯭ꯔ ꯃꯥꯅ ꯍꯧꯖꯤꯛ ꯍꯣꯞ ꯂꯩꯔꯤꯁꯦ ꯑꯩ ꯑꯁꯤꯒꯤ ꯄꯩꯁꯥꯗꯨ ꯐꯪꯉꯛꯈꯤꯅꯤ ꯍꯥꯏꯕꯒꯤ ꯍꯣꯠ ꯁꯤꯗ ꯀꯥꯎ ꯑꯩ ꯄꯩꯁꯥꯥꯁꯦ ꯈꯔ ꯍꯦꯟꯅ ꯇꯥꯟꯗꯕ ꯌꯥꯗꯦ ꯀꯥꯏ
ꯂꯤꯁꯤꯡ ꯑꯍꯨꯝ ꯍꯥꯏꯕ꯭ꯔꯥ ꯀꯩꯅꯣ ꯂꯩ ꯍꯥꯏꯕꯅꯦꯕ ꯑꯗꯨꯒ ꯑꯩꯅ ꯍꯧꯖꯤꯛ ꯅꯪꯅ ꯇꯔꯥ ꯊꯥꯔꯛꯄꯗꯣ ꯑꯗꯨꯗ ꯊꯥꯖꯤꯟꯕ
ꯑꯣ
ꯑꯗꯨꯒ ꯅꯍꯥꯟ ꯑꯦꯁ ꯁꯤꯗꯤ ꯑꯩ ꯇꯥꯟꯗꯕ ꯌꯥꯗꯦ ꯑꯩꯅ ꯑꯍꯨꯝꯁꯤ ꯌꯥꯝꯃꯦꯅ ꯂꯩꯊꯣꯛꯎꯔꯤꯁꯤ ꯗꯤ ꯌꯥꯝ ꯇꯧꯁꯥꯕꯅꯦ ꯍꯥꯏꯕ ꯑꯗꯨꯁꯨ ꯃꯥꯏ ꯄꯨꯟꯁꯤꯗꯁꯨ ꯅꯣꯛꯇꯕ ꯑꯃ ꯂꯩ
ꯑꯁ ꯄꯩꯁꯥ ꯌꯥꯎꯗꯅ ꯍꯤꯟꯌꯥ ꯄꯣꯠꯇꯦꯗ
ꯍꯣꯞꯁꯦ ꯑꯩꯅ ꯍꯥꯏꯁꯤꯅꯦ ꯅꯪ ꯈꯪꯗ ꯇꯧꯔꯤꯅꯤ ꯍꯥꯏꯕ ꯑꯩꯈꯣꯏ ꯈꯛꯇ ꯅꯠꯇꯦ ꯍꯥꯏꯕ ꯈꯪꯕꯔꯥ ꯀꯩꯅꯣꯗ ꯀꯥꯔꯠꯇ ꯍꯥꯞꯆꯤꯜꯂꯤꯁꯦ ꯃꯥꯁꯨ ꯍꯥꯞꯆꯤꯜꯂ ꯑꯩꯅ ꯅꯣꯛꯅꯤꯡꯕꯁꯤꯗꯤ ꯑ ꯑ ꯑꯗꯨꯒ ꯌꯥꯝ ꯅꯣꯛꯅꯤꯡ ꯋꯥꯔꯤ ꯑꯃ ꯇꯝꯕꯤꯒꯦꯁꯦ ꯑꯩꯁꯤꯅ ꯑꯩꯒꯤ ꯁꯟ ꯀ꯭ꯔꯤꯟꯗꯣ ꯑꯃ ꯋꯥꯇꯔꯃꯦꯂꯟ ꯀꯨꯂꯤꯡꯗꯣ ꯁꯤꯖꯤꯟꯅꯗ꯭ꯔꯥ
ꯑꯥ
ꯑꯗꯅꯦ ꯑꯩꯁꯤꯅ ꯉꯁꯥꯏ ꯋꯥꯏ ꯑꯗꯨꯝ ꯑꯗꯨꯒꯤꯗꯣ ꯍꯥꯏꯕ ꯑꯗꯨꯒꯤ ꯂꯣꯏꯕꯒꯤ ꯄꯣꯠ ꯀꯛꯄꯗꯣ ꯌꯥꯗꯕꯒꯤꯅ ꯃꯥꯗꯣ ꯑꯩꯅ ꯅꯍꯥꯟ ꯑꯃꯨꯛ ꯑꯗꯨꯗꯣ ꯕꯥꯏ ꯋꯥꯟ ꯗꯦꯠ ꯋꯥꯟꯗ ꯀꯛꯃꯤꯟꯅꯥꯒꯤꯃꯦꯕ ꯄꯩꯁꯥꯗꯣ ꯇꯪꯈꯥꯏ ꯄꯨꯊꯣꯛ ꯃꯥꯥꯏꯅ ꯌꯦꯜꯂꯣꯗ ꯂꯧꯍꯟꯕ
ꯑꯥ
ꯚꯤꯇꯥꯃꯤꯟꯁꯤꯗꯣ ꯑꯗꯨ ꯃꯅꯥ ꯑꯩꯉꯣꯟꯗ ꯀꯩ ꯍꯥꯏꯒꯦ ꯑꯩꯁꯨ ꯍꯟꯗꯛꯇꯤ ꯄꯤꯡ ꯑꯣꯏꯅ ꯀꯛꯑꯅꯤꯌꯦ ꯑꯩꯅ ꯀꯩꯒꯤꯅꫭ ꯍꯥꯏꯁꯦ ꯖꯦꯅ ꯍꯥꯏꯕꯥ ꯑꯗꯨꯒ ꯉꯥꯔꯥꯡ ꯑꯗꯨꯗꯤ ꯀꯨꯜꯂꯤꯡꯅꯤꯅ ꯏꯪ ꯏꯪ ꯂꯥꯎꯗꯣꯏꯅꯤ ꯍꯣꯞꯁꯤ ꯑꯁ
ꯆꯤꯟ ꯏꯅꯥꯎꯕꯨ ꯃꯥꯜꯂꯦꯗ
ꯌꯥꯔ ꯀꯣ ꯍꯥꯏꯁꯤꯗꯤ ꯏꯪ ꯏꯪ ꯂꯥꯎ ꯑꯗꯨꯏꯅꯦꯌꯦ ꯀꯨꯂꯤꯡ ꯊꯥꯕꯩ ꯑꯩꯅꯥ ꯀꯨꯂꯤꯡ ꯊꯥꯕꯩꯔꯥ ꯅꯪꯒꯤꯁꯦ ꯍꯥꯏꯕ ꯑꯩ ꯇꯩꯒꯔꯦ ꯀꯥꯏ ꯍꯥꯏ ꯄꯣꯠꯅꯤꯀꯣ ꯃꯣꯏ ꯃꯆꯦꯒꯤꯗ ꯅꯣꯛꯅꯤꯡꯕ ꯑꯉꯥꯡꯅꯤ
ꯑꯁ ꯅꯪ ꯃꯤ ꯑꯇꯩ ꯑꯇꯩꯗꯤ ꯂꯩꯇ꯭ꯔꯣ
ꯀꯔꯤꯕꯨ
ꯁꯥꯟꯅꯅꯕ
ꯂꯩꯇꯦ ꯍꯦ
ꯇꯣꯝꯕꯤꯗꯣ ꯌꯥꯎ ꯈꯤꯕꯅꯤ ꯃꯥꯒ ꯁꯥꯅꯖꯦ ꯍꯥꯏ꯫ ꯅꯪꯇꯪ ꯇꯧꯒꯦ
ꯍꯥꯏꯗꯤ ꯏꯅꯥꯎꯄꯥꯒꯁꯨ ꯁꯥꯟꯅꯒꯦ ꯇꯧꯕꯅꯦ ꯅꯠꯇꯦ ꯏꯅꯥꯎꯄꯥꯒꯁꯨ ꯁꯥꯟꯅꯒꯦ ꯇꯧꯕꯅꯦꯕꯀꯣ ꯑꯗ ꯉꯔꯥꯡꯁꯦ ꯑꯩ ꯍꯥꯏꯔꯝꯃꯦꯕ ꯃꯉꯣꯟꯗ ꯐꫭꯟ ꯋꯥꯔꯤ ꯁꯥꯟꯅꯁꯦꯅ ꯑꯗꯣ ꯑꯩ ꯀꯩ ꯋꯥꯔꯤꯅꯣ ꯁꯥꯟꯗꯣꯏꯁꯦ ꯋꯥꯔꯤ ꯂꯩꯇꯕꯒꯤ ꯑꯗꯨ ꯇꯣꯛꯈ꯭ꯔꯦ
ꯅꯦꯜꯁꯪꯒ ꯈ ꯈ ꯁꯥꯟꯅꯩ ꯑꯗꯨꯝ ꯉꯥꯏ ꯑꯗꯨ ꯅꯦꯜꯁꯪꯒ ꯁꯥꯟꯅꯕꯁꯤꯁꯨꯅꯦ ꯈꯪꯗꯦꯕꯨ ꯏꯕꯥꯅꯤꯗꯤ ꯁꯨꯃꯥꯏꯅ ꯑꯗꯨꯝ ꯐ꯭ꯔꯤ ꯑꯣꯏꯅ ꯁꯥꯟꯅꯒꯤꯈꯤꯕꯁꯦ ꯑꯗꯨꯝ ꯀꯏꯝꯁꯨ ꯇꯧꯗꯦꯗꯅꯀꯣ ꯃꯥꯒ ꯁꯥꯟꯅꯕ ꯑꯗꯨꯗꯗꯤ ꯑꯃ ꯏꯄꯟ ꯄꯟꯕ꯭ꯔꯥ ꯃꯥꯅꯒ ꯌꯥꯝꯅ ꯈꯪꯗꯣꯏꯅꯤ ꯃꯥꯒ ꯉꯥꯡꯕꯗ ꯌꯥꯝ ꯏꯄꯛ ꯄꯛꯇꯕ ꯌꯥꯝ ꯁꯦꯝꯃꯒ ꯉꯥꯡꯕ ꯃꯤꯒꯤ ꯇꯥꯏꯞꯇ ꯇꯧꯁꯤꯜꯂꯛꯄꯩ ꯑꯩꯅ ꯑꯃꯨꯃꯨꯛ ꯑꯍꯦ ꯑꯍꯝ ꯇꯧꯕꯅꯦ ꯍꯥꯏꯕ ꯅꯪ ꯈꯪꯗꯗꯣꯏꯅꯦ ꯑꯁꯦꯡꯕꯩꯅꯦ
ꯀꯣꯜꯖꯦ ꯔꯦꯀꯣꯠ ꯂꯩꯅ ꯇꯧꯕꯅꯤ ꯅꯪ ꯃꯥ ꯁꯦꯝꯗꯕ ꯌꯥꯗꯦ
ꯑꯗꯨꯅꯦ ꯑꯝ ꯑꯁ ꯌꯥꯝꯅ ꯈꯪ ꯈꯪꯗꯦ ꯌꯥꯝ ꯒ꯭ꯌꯥꯟ ꯇꯥꯕ ꯌꯥꯝ ꯕꯦꯕꯥꯔꯤꯒ ꯁꯥꯔꯀꯥꯟꯗꯒ ꯃꯤ ꯇꯥꯕꯗꯗꯤ ꯑꯩꯗꯨꯅ ꯄꯨꯔꯥ ꯅꯨꯄꯥꯒ ꯃꯥꯥꯟꯂꯝꯒꯗꯕꯗꯣ ꯈꯪꯕ꯭ꯔ ꯑꯃ ꯕꯔꯤ ꯕꯔꯤ ꯇꯧꯔ ꯉꯥꯡꯕꯗꯣ ꯑꯗꯨꯃꯥꯏꯅ ꯇꯧꯋꯦ ꯍꯥꯏꯕ ꯏꯁ ꯃꯥꯅꯒ ꯑꯃ ꯁꯪꯁꯀꯥꯔꯤ ꯑꯩꯒꯤ ꯇꯥꯏꯞꯇꯒ ꯑꯁ ꯑꯗꯨ ꯑꯗꯨꯅꯦ ꯀꯇꯧꯔꯛꯄꯅꯣ ꯈꯪꯕ꯭ꯔꯥ ꯑꯗꯣ ꯑꯩ ꯁꯥꯎꯅꯤꯡꯗꯅ ꯑꯍꯝ ꯑꯍꯝ ꯇꯧ ꯑꯩꯅ ꯍꯥꯏꯕꯅꯦ ꯈꯪꯕ꯭ꯔꯥ ꯐꯣꯟ ꯊꯝꯒ꯭ꯔꯒ ꯑꯩꯅ ꯑꯍꯝ ꯑꯍꯝ ꯇꯧꯔꯗꯤ ꯅꯪꯒꯤ ꯇꯣꯄꯤꯛꯇꯣ ꯁꯤꯜꯂꯨ ꯄꯛꯇꯕ ꯕꯩꯅꯦ
ꯗꯨꯅꯤꯌꯥ ꯑꯃꯥꯃꯝ
ꯑꯗꯨꯅꯦ ꯍꯥꯏꯕ ꯌꯥꯝ ꯄꯛꯇꯦ ꯍꯥꯏꯕ ꯑꯩꯅ ꯍꯥꯏꯅꯤꯀꯣ ꯃꯣꯏꯒꯤꯁꯤꯒꯤ ꯇ꯭ꯔꯥꯟꯁꯀ꯭ꯔꯤꯞꯁꯟ ꯇꯧꯕꯒꯤꯅꯦ ꯑꯦ ꯃꯟ ꯃꯤꯅꯤꯠ ꯍꯦꯜꯂꯦ ꯑꯃꯨꯛꯀ ꯇꯧꯔꯛꯀꯦ ꯑꯦ ꯍꯦꯟꯗ꯭ꯔꯤ ꯀꯩꯅꯣꯁꯤꯗꯅ ꯍꯦꯜꯂꯤꯁꯤꯅ ꯑꯦ ꯁꯨꯗ꯭ꯔꯤꯅꯦ ꯑꯩ ꯅꯍꯥꯟ
ꯇꯧꯔꯣ ꯇꯧꯔꯣ ꯊꯝ
ꯍꯣꯏ ꯍꯣꯏ ꯑꯦ ꯁꯣꯏꯗ ꯃꯤꯅꯤꯠ ꯆꯠꯇ꯭ꯔꯦ ꯑꯩꯒꯤ